ꯍꯣꯏ ꯇꯥꯏꯦ ꯀꯨꯏꯌꯦ ꯅꯪꯁꯦ ꯀꯨꯏꯌꯦꯕ
ꯀꯨꯏꯌꯦ ꯍꯣꯏ
ꯎꯝ
ꯅꯝꯕꯔ ꯊꯤꯎ ꯊꯤꯕ ꯂꯣꯏꯕꯗ
ꯑꯁ ꯅꯨꯡꯁꯤꯗꯤ ꯈꯔꯥ ꯂꯑ ꯆꯞ ꯃꯥꯜꯂꯦꯍꯦ ꯍꯧꯖꯤꯛ ꯋꯤꯟꯗꯣꯗ ꯌꯦꯡꯈꯠꯂꯛꯄꯗ
ꯑꯩꯏꯗꯤ ꯈꯪꯗꯦ ꯑꯩꯗꯤ ꯐꯥꯃꯨꯡ ꯃꯃꯥꯡꯗ ꯐꯝꯃꯤꯌꯦ ꯌꯥꯝ ꯁꯥꯏꯕ ꯅꯨꯡꯁꯥꯗꯤ ꯊꯣꯛꯇꯕꯤꯗ
ꯍꯧꯖꯤꯛꯅ ꯋꯤꯟꯗꯣ ꯃꯅꯥꯛꯇ ꯂꯦꯞꯄꯀꯥꯟꯗ ꯅꯨꯡꯁꯤ ꯂꯥꯛꯄ ꯋꯥꯅꯤꯗ
ꯅꯪ ꯅꯪ ꯋꯟꯗꯣꯗ ꯀꯔꯤ ꯀꯔꯤ ꯚ꯭ꯌꯨ ꯎꯋꯦ ꯍꯥꯏꯕ ꯆꯠ ꯆꯠꯄꯒ ꯃꯥꯟꯅꯔꯝꯒꯅꯤ ꯎꯔꯗꯤ ꯑꯗꯨꯗꯒꯤꯗꯒꯤ ꯂꯥꯎꯔ ꯅꯣꯏ ꯅꯣꯏ ꯍꯥꯏꯕꯗꯤ ꯌꯨꯝꯗ ꯌꯧꯒꯗ꯭ꯔꯥ ꯅꯪꯒꯤ ꯈꯨꯣꯟꯖꯦꯜꯗ ꯍꯥꯏꯅ
ꯑꯗꯨꯒꯤ ꯃꯄꯥꯗꯅꯦꯕ ꯎꯔꯤꯁꯦ
ꯑꯁ ꯑꯗꯨꯗꯤ ꯐꯣꯇꯣ ꯀꯥꯎꯅꯦ ꯑꯗꯨ ꯐꯣꯇꯣ ꯀꯥꯔꯒ ꯍꯣꯔꯦꯟ ꯍꯥꯊꯥꯔꯛꯑꯣꯅ ꯌꯦꯡꯒꯦ
ꯖꯨꯝ ꯇꯧꯔꯒ ꯌꯥꯝ ꯂꯥꯞꯄꯗꯤ ꯎ ꯂꯥꯞꯄꯗꯤ ꯂꯥꯞꯄ ꯆꯕꯀꯣ ꯑꯗꯨ ꯎꯗꯤ ꯎꯕ
ꯑꯗꯣ ꯐꯣꯇꯣ ꯀꯥꯄꯒ ꯊꯥꯔꯛꯑꯣ ꯍꯥꯏꯕ ꯍꯣꯔꯦꯟ ꯑꯩꯗꯤ ꯑꯩꯒꯤ ꯋꯤꯟꯗꯣꯒꯤ ꯋꯤꯟꯗꯣꯒꯤ ꯃꯃꯥꯡꯗ ꯍꯥꯏꯔꯗꯤ ꯍꯩꯅꯧꯒꯤ ꯈꯛꯇ ꯑꯣꯏꯔꯦ ꯑꯗꯣ ꯍꯩꯅꯥꯎꯅꯦ ꯑꯗꯨꯒ ꯑꯁꯦ ꯀꯩꯀꯥꯏꯅꯣ ꯑ ꯍꯥ ꯍꯥ ꯍꯥ ꯍꯥ ꯑꯥ ꯍꯥ ꯍꯥ ꯆꯥꯅꯤꯡꯕ ꯈꯛꯇꯪ
ꯑꯁꯤꯗꯗꯤ ꯍꯩ ꯀꯩꯀꯥꯟꯁꯦ ꯎꯗꯕ ꯑꯗꯨꯒ ꯀꯩꯕ ꯂꯐꯣꯏ ꯃꯅꯥꯒꯨꯝꯕ ꯑꯗꯨꯒꯨꯝꯕꯗꯤ ꯌꯥꯝ ꯂꯩꯕ ꯁꯤ ꯃꯥꯜ ꯑꯃꯨꯛ ꯁꯤꯗ ꯌꯩꯔꯒ
ꯈꯔ ꯏꯪꯉꯦ ꯍꯧꯖꯤꯛ ꯅꯨꯡꯁꯤꯠ ꯂꯥꯛ
ꯄꯥꯠ ꯇꯥꯏꯝ ꯇ ꯂꯩꯌꯦꯕ ꯑꯩꯈꯣꯏꯗ ꯒꯣ ꯗꯥꯎꯟꯗ
ꯎꯝ ꯂꯟꯁꯇꯤ ꯆꯥꯔꯕꯣꯅꯣꯏ
ꯆꯔꯦ ꯉꯔꯥꯡꯗꯤ ꯑꯩꯒꯤ ꯊꯕꯛ ꯆꯦꯞ ꯃꯥꯟꯅ ꯎ ꯅ ꯅꯅꯦ ꯆꯕ ꯐꯪꯗꯦꯕ
ꯑꯗꯨꯒꯤꯅꯦ ꯅꯪ ꯌꯥꯝ ꯀꯪ꯭ꯔꯤꯗꯣ ꯍꯨ ꯍꯨ ꯍꯨ ꯈꯔ ꯈꯔ ꯌꯥꯝ ꯆꯁꯤꯂꯣ ꯍꯥ ꯍꯥ ꯍꯥ
ꯀꯥꯏ ꯆꯀ꯭ꯔꯔ ꯈꯖꯦ
ꯌꯥꯝ ꯆꯥꯁꯤꯂꯅꯦ ꯈꯔ ꯅꯩꯊꯣꯛꯅꯤꯉꯥꯏ
ꯅꯣꯏ ꯌꯥꯗ꯭ꯔꯦꯅꯦꯍꯦ ꯅꯣꯏ ꯅꯤꯡꯕꯅ ꯃꯤꯅ ꯑꯁ ꯍꯥꯏꯃꯥꯟꯗꯅ
ꯀꯪꯕ ꯌꯥꯗꯕ ꯑꯩꯈꯣꯏꯅ ꯀꯪꯍꯟꯕ ꯌꯥꯕꯗꯣ
ꯑꯩꯈꯣꯏꯅ ꯈꯪꯗꯦ ꯆꯥꯔꯁꯨ ꯅꯣꯏꯗꯦ ꯍꯥꯏꯕ ꯑꯗ ꯑꯩꯈꯣꯏ ꯌꯨꯝꯗ ꯂꯥꯛꯑꯗꯅ ꯑꯩꯈꯣꯏ ꯗꯥꯅ ꯑꯃꯨꯛ ꯍꯥꯏꯔꯛꯀꯅꯤꯀꯣ ꯏꯃꯥꯅ ꯑꯃꯨꯛ ꯍꯥꯏꯔꯛꯀꯅꯤ ꯏ
ꯀꯥꯡꯃꯂꯦ ꯍꯥꯏꯅ ꯅꯥꯍꯟꯅ ꯅꯪ ꯑ ꯀꯔꯝꯕ ꯆꯍꯤ ꯐꯤꯗꯔꯥꯟ ꯈꯔ ꯅꯣꯏꯊꯣꯛꯄꯗꯣ
ꯑꯁ ꯑꯗꯨ ꯃꯇꯝꯗꯗꯤ ꯀ꯭ꯂꯥꯁ ꯅꯥꯏꯟ ꯇꯦꯟꯗ
ꯅꯥꯏꯟ ꯇꯦꯟꯗ ꯅꯠꯇꯦ ꯏꯝꯐꯥꯜ ꯏꯝꯐꯥꯜꯗ ꯈꯔ ꯃꯇꯝ ꯑꯥ ꯑꯗꯨ ꯑꯣꯏꯔꯝꯒꯅꯤ ꯎꯝ
ꯏꯚꯤꯟ ꯇꯨꯌꯦꯞ ꯐꯧꯗꯤ ꯅꯣꯏꯌꯦꯕ
ꯍꯟꯗꯥꯛꯁꯦ ꯑꯃꯨꯛ ꯀꯥꯡꯈ꯭ꯔꯦ ꯅ ꯈꯔ ꯆꯥꯁꯤꯜꯂꯣ ꯆꯥꯔꯒ ꯇꯨꯝꯕꯒ ꯅꯨꯡꯉꯥꯏꯇ ꯊꯣ
ꯑꯗꯨ ꯍꯥꯏꯔꯛꯀꯅꯦꯕ ꯅꯍꯥꯟꯗꯤ ꯅꯣꯏꯕꯅꯦ ꯀꯃꯥꯏꯅ ꯇꯧꯔꯤꯗꯅꯣ ꯅꯣꯏꯔꯛꯄ ꯉꯝꯗ꯭ꯔꯕꯣꯅ ꯑꯗꯨꯝ
ꯑꯈꯣꯏꯅ ꯅꯣꯏꯕꯁꯦ ꯅꯣꯏꯅ ꯀꯪꯕꯗꯣ ꯉꯝꯗꯕꯀꯣ ꯀꯥꯡ ꯈ꯭ꯔ ꯀꯪꯗꯤ ꯀꯪꯅꯤꯡꯕ ꯍꯥꯏꯕꯗꯤ ꯍꯣꯏ ꯌꯥꯝꯅꯗꯤ ꯀꯪꯅꯤꯡꯗꯦꯕ ꯑꯗꯨ ꯈꯔ
ꯑꯁ ꯍꯣꯏ ꯌꯥꯔꯦ ꯀꯩꯅꯣ ꯅꯣꯏꯁꯨ ꯑꯗꯨ ꯇꯥꯏꯃꯤꯡ ꯑ ꯍꯥꯏꯗꯤ ꯌꯣꯔꯗꯤ ꯌꯥꯔꯦ ꯑꯗꯨꯣ ꯅꯣꯏ ꯂꯃꯜ ꯂꯁꯨ ꯇꯂꯦ ꯀꯪꯃꯜꯁꯨ ꯍꯦꯟ ꯇꯜꯂꯦ
ꯍꯤꯔꯣꯟ ꯍꯥꯞꯄꯇ ꯅꯨꯡꯉꯥꯏꯇꯕ ꯑꯣ ꯍꯣꯍꯣ ꯄꯨꯛ ꯆꯥꯎꯕꯒ ꯍꯥ ꯍꯥ ꯍꯥ ꯑꯗꯨꯒꯤ ꯌꯥ ꯗꯤ ꯋꯥ ꯃꯤ ꯈꯔꯗ ꯑ ꯎꯔꯗꯤ ꯑꯁ ꯅꯪꯁ ꯌꯥꯝ ꯑꯗꯨꯅꯦ ꯑꯗꯣ ꯃꯤ ꯈꯔꯅ ꯎꯔꯗꯤꯀꯣ ꯀꯨꯏꯅ ꯎꯗꯕꯒꯤ ꯑꯗꯨꯝ ꯎꯔꯗꯤꯀꯣ ꯑꯃ ꯎꯔꯗꯤ ꯑꯁ ꯌꯥꯝ ꯅꯣꯢ ꯆꯨꯢ ꯌꯥꯝ ꯅꯣꯏꯈ꯭ꯔꯦ ꯑꯗꯨꯝ ꯍꯥꯏꯔꯛꯄꯀꯣ ꯑꯗꯨ ꯇꯥꯅꯤꯗꯕꯗꯨ
ꯑꯩꯈꯣꯏꯅ ꯀꯪꯢ ꯀꯪꯉꯦ ꯑꯗꯨꯝ ꯍꯥꯏꯕ
ꯇꯥꯥꯟꯅꯤꯡꯗꯦ ꯋꯥꯠ
ꯅꯣꯏꯌꯦꯗꯅ ꯅꯣꯏꯔꯦ ꯍꯥꯏꯅꯤ ꯑꯗꯨꯒ ꯅꯍꯥꯟ ꯈꯤꯇꯪ ꯅꯣꯏꯕꯗꯨꯅꯦ ꯃꯤꯅ ꯍꯥꯏꯔꯤꯁꯦ ꯑꯃꯨꯛ ꯄꯣꯈꯥꯏꯗꯣꯔꯦ ꯑꯃꯨꯛ ꯍꯥꯏꯗꯣꯏꯅꯤꯅꯦ ꯁꯤꯟꯇꯦꯛꯁ ꯑꯣꯟꯗꯧꯔꯦꯒ ꯑꯗꯨꯅꯦ ꯍꯥꯏꯁꯦ ꯑꯗꯨꯒ ꯀꯪꯔꯛ ꯀꯥꯟꯅꯅ ꯑꯃꯨꯛ ꯀꯪꯉꯤ ꯍꯥꯏꯅꯤ ꯅꯣꯢꯕ ꯀꯥꯟꯗꯅ ꯃꯨꯛ ꯇꯪꯅꯔꯛꯄ
ꯃꯤꯁꯦ ꯈꯪꯗꯦ ꯍꯦ ꯍꯦ ꯍꯦ ꯍꯥꯏꯅꯤꯡꯕꯅ ꯑꯩꯈꯣꯢꯅ ꯍꯥ ꯍꯥ ꯀꯪꯅꯤꯡ ꯀꯪꯕ ꯉꯝꯗꯕ ꯀꯣ ꯑꯩꯈꯣꯏꯅꯗꯤ ꯅꯠꯇ꯭ꯔꯦꯕ ꯑꯗꯣ
ꯎꯝ ꯎꯝ ꯑꯃ ꯑꯦ ꯆꯞ ꯑ ꯍꯥꯢꯗꯤ ꯌꯥꯔꯦꯗꯥ ꯅꯣꯢ ꯍꯥꯏꯗꯤ ꯀꯪꯕꯁꯨ ꯅꯠꯇꯦ ꯅꯣꯏꯕꯁꯨ ꯅꯠꯇꯦ
ꯀꯪꯍꯟꯅꯤꯡꯉꯦ ꯀꯪꯕꯗꯨ ꯌꯥꯝꯗꯤ ꯀꯪꯅꯤꯡꯗꯦ ꯍꯣꯏ ꯌꯥꯝ ꯀꯪꯃꯜꯂꯗꯤ ꯃꯤ ꯎꯕ ꯀꯥꯟꯗ ꯀꯩ ꯍꯥꯏꯗꯣꯏꯅꯣ ꯎꯝ ꯍꯤꯡꯕ ꯅꯨꯉꯥꯢ ꯕꯗꯨ ꯎꯍꯝ ꯍꯝ ꯍ ꯈꯪꯃꯟꯂꯤꯅꯦ ꯑꯗꯨꯒꯤ ꯆꯥꯛꯇꯤ ꯆꯥꯅꯤꯡꯕ ꯆꯥꯛꯇꯣ ꯑꯗꯣ ꯆꯥꯅꯤꯡꯗꯕ ꯍꯥ ꯍꯥ ꯍꯥ ꯗꯨꯀꯥꯟ ꯊꯣꯛꯁꯤꯔ ꯍꯥꯏꯅ ꯍꯥꯏꯔꯒꯥ ꯂꯩꯗꯣꯏꯁꯦ ꯑꯃꯥ ꯇꯨꯝꯃꯒꯥ ꯂꯩꯅꯤ ꯏꯚꯤꯅꯤꯡ ꯋꯥ꯭ꯔꯛ ꯆꯠꯂ ꯀꯨꯏꯔꯦ ꯉꯁꯤ ꯆꯠꯁꯤꯔ ꯑꯁ ꯈꯪꯗꯦ
ꯆꯠꯂꯨ ꯆꯠꯂꯨ ꯊꯕꯛ ꯂꯩꯇꯕꯅꯤꯅ ꯍꯥꯏꯗꯤ ꯊꯕꯛꯁꯨ ꯆꯠꯇꯕ ꯅꯣꯏꯅ ꯋꯥꯕꯁꯨ ꯂꯩꯇꯕꯅꯤꯅ ꯏꯁꯥꯗ ꯅꯨꯡꯉꯥꯏꯇꯕ
ꯍꯣꯏ ꯑꯩꯗꯤ ꯕꯣꯔꯤꯡ ꯆꯨꯏꯑꯦ ꯕꯟꯔꯨꯝ ꯃꯅꯨꯡꯗ ꯑꯗꯨꯝ ꯍꯤꯞꯂꯒ ꯂꯩꯕꯁꯦ ꯃꯄꯥꯟ ꯊꯣꯛꯅꯤꯡꯉꯦ ꯎꯝ ꯎꯝ ꯏꯁꯥ ꯅꯨꯡꯉꯥꯏꯇꯦ
ꯆꯥꯕ ꯍꯥꯏꯗꯤ ꯍꯨꯃꯥꯡ ꯊꯣꯛꯇꯕꯅꯤꯅ ꯎꯄꯥꯏ ꯂꯩꯇꯦꯕ ꯑꯩꯈꯣꯏꯗꯤ
ꯑꯩꯁꯦ ꯋꯥ꯭ꯔꯀꯤꯡꯗꯤ ꯆꯠꯇꯤ ꯆꯠꯅꯤꯡꯕꯅꯦ
ꯎꯝ
ꯆꯠꯅꯤꯡꯉꯥꯏ ꯃꯤ ꯌꯥꯎ ꯂꯩꯇ꯭ꯔꯗꯤ ꯏꯊꯟꯗ ꯆꯠꯄꯗꯤ ꯌꯥꯏ
ꯅꯣꯏꯅꯤ ꯆꯠꯂꯣꯗꯅ ꯑꯅꯤ ꯁꯨꯔꯗꯨꯕꯣ
ꯃꯥꯁꯦ ꯑꯃꯨꯛ ꯆꯠꯅꯤꯡꯗꯦ ꯍꯥꯏꯔꯛꯀꯅꯤ ꯍꯤꯍꯤ
ꯎꯝ ꯑꯩꯗꯧꯅ ꯐꯃꯨꯡꯒꯤ ꯃꯤ ꯑꯣꯖꯥꯠꯅꯤ
ꯅꯣꯏ ꯗꯗꯥꯗꯣ ꯌꯨꯝ ꯂꯥꯛꯈ꯭ꯔꯦ ꯍꯥꯏꯅ ꯌꯨꯝ ꯆꯠꯈ꯭ꯔꯦ ꯍꯥꯏꯅ
ꯆꯠꯈ꯭ꯔꯦ ꯍꯥꯏ ꯅꯍꯥꯟꯅ
ꯑꯩꯌꯥ ꯍꯥꯏꯕꯤꯌꯣ ꯍꯥꯏꯔꯒ
ꯀꯥꯎꯔꯨꯍꯦ ꯀꯩ ꯄꯨ ꯍꯥꯏꯗꯤ ꯑꯣ ꯐꯥꯗꯔꯁ ꯗꯦꯒꯤ ꯅꯪ
ꯎꯝ ꯑꯗꯨꯒꯨꯝꯕ ꯂꯧ ꯂꯧꯁꯤꯔ ꯍꯥꯏꯅ ꯈꯟꯕꯅꯦ ꯄꯩꯁꯥ ꯌꯥꯎꯗꯦ ꯑꯗꯨ ꯑꯣꯏꯔꯁꯨ ꯈꯤꯇꯪ ꯈꯤꯇꯪ ꯑꯩꯈꯣꯏ ꯏꯅꯥꯎꯅꯨꯄꯤꯒ ꯍꯥꯏꯗꯤ ꯍꯥꯞ ꯍꯥꯞꯆꯤꯜꯂꯒꯀꯣ ꯄꯩꯁꯥꯗꯣ ꯃꯥꯏ ꯀꯟꯇ꯭ꯔꯦꯛꯇꯥ ꯊꯕꯛ ꯇꯧꯁꯤꯔꯥ ꯍꯥꯏꯅꯗꯤ ꯈꯟꯕꯅꯦꯑꯗꯣ ꯃꯤ ꯍꯟꯗꯛꯁꯦ ꯒꯥꯔꯤ ꯆꯠꯅꯗ꯭ꯔꯣ ꯑꯗꯨꯝ ꯀꯃꯥꯏ ꯇꯧꯒꯦ
ꯆꯠꯄꯗꯤ ꯆꯠ ꯃꯥꯜꯂꯦꯗ ꯑꯗꯨꯝ ꯆꯠ ꯁꯀꯣꯠꯇꯨ ꯌꯥꯎꯔꯒ ꯆꯠ ꯃꯥꯥꯟꯂꯦ
ꯑꯗꯨ ꯑꯃꯨꯛ ꯂꯥꯛꯀꯅꯤ ꯍꯥꯏꯕ꯭ꯔꯣ ꯀꯃꯥꯏꯅ ꯍꯥꯏꯒꯦ
ꯃꯥꯗꯣ ꯔꯤꯖꯜ ꯊꯣꯛꯑꯗꯤ ꯂꯥꯛꯀꯦ ꯍꯥꯏꯌꯦ ꯈꯪꯗꯦ ꯗꯦꯠ ꯈꯪꯗ ꯃꯥꯂꯦ ꯌꯥꯎꯗꯨꯢꯔ ꯌꯥꯎꯔꯣꯏꯗꯨꯔꯁꯨ ꯈꯪꯗꯦ
ꯑꯁ ꯄꯩꯁꯥ ꯄꯤꯔꯛꯑꯝꯃꯗꯤ ꯌꯥꯎꯒꯅꯤꯗ
ꯎꯝ ꯃꯤꯅꯗꯤ ꯌꯥꯝ ꯌꯥꯝ ꯄꯤꯗꯨꯗꯤ ꯑꯩꯈꯣꯏꯗꯤ
ꯑꯗꯨ ꯑꯣꯏꯔꯁꯨ ꯃꯥꯗꯤ ꯀꯨꯏꯈ꯭ꯔꯦꯅ ꯃꯇꯝ ꯍꯥꯏꯕꯗꯤ ꯅꯍꯥꯟꯗꯒꯤ ꯇꯧꯔꯒ ꯂꯩꯕꯅꯤꯅ ꯑꯁ ꯊꯧꯔꯗꯤ ꯃꯥ ꯃꯥꯒꯤ ꯊꯕꯛ ꯇꯣ ꯃꯥꯏ ꯄꯥꯛꯂꯗꯤ ꯌꯥ ꯌꯥꯔꯦ ꯍꯣꯏꯍꯦ
ꯑꯗꯨ ꯈꯨꯗꯛꯇꯅꯦꯕ ꯃꯥꯅ ꯇꯧꯔꯤꯛꯇꯣ ꯍꯥꯏꯗꯤ ꯅꯣꯏꯁꯨ ꯊꯦꯡꯃꯜꯂꯦ ꯍꯥꯏꯌꯦꯕꯀꯣ ꯎꯝ ꯑꯩꯈꯣꯏ ꯀꯩꯕꯥ ꯇꯃꯦꯡꯂꯣꯡꯒꯤ ꯑꯦꯝ ꯑꯦꯜ ꯑꯦꯗꯣ
ꯎꯝ
ꯑꯗꯨ ꯑꯗꯨꯒꯤꯀꯥ ꯍꯥꯏꯗꯤ ꯀꯣꯇꯥ ꯍꯥꯏꯗꯣꯔꯥ ꯑꯗꯨꯗꯗꯤ ꯂꯩ ꯇ꯭ꯔꯦ ꯍꯥꯏꯌꯦꯕ ꯑꯗꯣ ꯃꯩꯇꯩꯗ ꯃꯣꯏꯒꯤ ꯑꯦꯝꯂ ꯑꯦ ꯑꯃꯗ ꯌꯥꯎꯕꯅꯦꯕ ꯈꯦꯝꯆꯥꯟ ꯍꯥꯏꯕ꯭ꯔꯣ
ꯀꯪꯗ ꯑꯩꯗꯤ
ꯈꯦꯝꯆꯥꯟ
ꯊꯥꯖꯕ ꯌꯥꯎꯔꯒ ꯄ꯭ꯔꯥꯊꯅꯥ ꯇꯧꯔꯒ ꯂꯩꯔꯗꯤ ꯊꯣꯛꯀꯅꯤ
ꯑꯗꯨꯒꯅꯦ ꯈꯨꯗꯛꯇ ꯅꯨꯃꯤꯠ ꯑꯅꯤ ꯑꯍꯨꯝ ꯑꯗꯨ ꯃꯇꯝꯗ ꯑꯃꯨꯛ ꯍꯥꯏꯔꯛꯏꯅꯦ ꯃꯣꯏꯅ ꯑꯁꯤ ꯄꯨꯔꯥ ꯑꯁꯤꯞ ꯇꯧ ꯄꯨꯔꯥꯗꯤ ꯇꯧꯕꯤꯒꯦ ꯀ ꯍꯥꯏꯌꯦꯕ
ꯑꯗꯨ ꯑꯗꯨ ꯍꯥꯏꯔꯒ ꯇꯧꯕꯤꯕ ꯅꯠꯇ꯭ꯔꯣ ꯄꯩꯁꯥ ꯄꯨꯔꯒ
ꯄꯨꯗꯤ ꯄꯨꯑꯦ ꯑꯗꯨꯕꯨ ꯀꯅꯥ ꯈꯪꯕꯅꯣꯅꯗ ꯇꯝꯕ ꯉꯝꯗꯦ ꯍꯥꯏꯕ
ꯊꯥꯖꯕ ꯌꯥꯎꯔꯗꯤ ꯌꯥꯔꯦꯗ
ꯗꯥꯎꯁꯨ ꯂꯩꯌꯦ ꯑꯗꯨꯗꯤ ꯃꯤ
ꯎꯝ ꯂꯥꯏ ꯈꯨꯔꯨꯝꯃꯒ ꯂꯩꯕꯅꯤꯅ ꯊꯥꯖꯕꯁꯨ ꯌꯥꯎꯋꯤꯗ ꯍꯥꯍꯥꯍꯥ ꯍꯥꯍꯥ
ꯍꯧꯖꯤꯛꯀꯥꯟꯗꯤ ꯄꯩꯁꯥ ꯄꯩꯁꯥꯗꯤ ꯌꯥꯝꯅ ꯄꯤꯅꯔꯝꯅꯦ ꯑꯗꯨꯁꯨ ꯅꯨꯃꯤꯠ ꯂꯩꯇꯦ ꯍꯥꯏꯅꯅꯦ ꯑꯗꯨꯝ ꯍꯥꯏꯔꯛꯄ ꯃꯥꯜꯂꯦ ꯁꯇꯔꯗꯦꯗꯒꯨꯝꯕꯗ ꯍꯥꯏꯅꯕ ꯆꯠꯂꯦꯗꯅ ꯑꯗꯨꯒ ꯇ꯭ꯨꯢꯁꯗꯦ ꯑꯗꯨꯒꯨꯝꯕꯗ ꯄꯨꯔꯛꯑꯣꯏꯌꯦ
ꯑꯗꯣ ꯄꯩꯁꯥꯁꯦ ꯀꯥꯏ ꯀꯥꯏꯗꯒꯤ ꯂꯧꯅꯣ ꯌꯥꯝꯅ ꯍꯥꯏꯕꯗꯤ
ꯑꯩꯈꯣꯏ ꯑꯗꯨꯝ ꯈꯥꯏꯅꯔ ꯇꯧ ꯃꯥꯜꯂꯦꯗ ꯃꯣꯏ ꯃꯌꯥꯝꯕ ꯑꯦ ꯃꯃꯥꯟꯅꯕꯁꯤꯡꯒꯤꯁꯨ
ꯑꯣ ꯅꯣꯏ ꯅꯣꯏ ꯑ ꯇꯨ ꯑ ꯅꯪ ꯅꯣꯏ ꯅꯨꯄꯥꯒꯤ ꯕ꯭ꯔꯥꯗꯔꯇꯣ ꯀꯩ ꯍꯥꯏ
ꯎꯝ ꯎꯝ ꯎꯝ ꯅꯥꯟ ꯃꯨꯅꯥꯟ
ꯑꯥ ꯑꯗꯨꯗꯁꯨ ꯎꯝ ꯄꯤꯔꯝꯒꯅꯤꯅ
ꯄꯤꯗꯤ ꯄꯤꯌꯦꯕꯀꯣ ꯌꯥꯝꯅꯗꯤ ꯄꯤꯗꯕ ꯃꯥꯜꯂꯦ ꯃꯥꯗ ꯌꯥꯝ ꯍꯥꯏꯗꯤ ꯃꯥꯅ ꯌꯥꯝ ꯏꯔꯥꯡ ꯇꯧꯍꯟꯕ
ꯎꯝ
ꯅꯨꯃꯤꯠ ꯌꯧꯔꯀꯥꯟꯗ ꯑꯥ ꯍꯥꯏꯗꯤ ꯑꯌꯥꯝꯕꯁꯦ ꯇꯧꯕꯁꯤꯗꯤ ꯑꯩꯈꯣꯏ ꯏꯄꯨꯒꯤ ꯃꯌꯥꯝꯕꯗꯣ ꯃꯅꯥꯎꯅꯨꯄꯤꯗꯣ ꯃꯅꯥꯎꯅꯨꯄꯥ ꯑꯁꯤꯗ ꯂꯩꯕꯗꯣ ꯑꯗꯨꯅ ꯍꯦꯟꯅꯗꯤ ꯇꯧꯕꯤꯔꯦꯕ ꯅꯝꯗꯣꯂꯣꯡꯗ ꯂꯩꯕꯗꯣ꯫ ꯑꯩꯈꯣꯏ ꯏꯄꯨꯗꯣ ꯑꯗꯨꯅ ꯃꯣꯏꯅ ꯌꯥꯝꯅ ꯄꯨꯊꯣꯛ꯫
ꯎꯝ ꯑꯗꯨ ꯍꯥꯏ ꯑ ꯍꯥꯏꯕꯗꯤ ꯅꯣꯏ꯫ ꯅꯅ ꯅꯣꯏꯒꯤ ꯏꯄꯥꯒꯤ ꯃ ꯃꯅꯥꯎꯅꯨꯄꯥꯁꯨ ꯃꯣꯏ ꯄꯩꯁꯥ ꯄꯥꯏꯕꯅꯤꯅ ꯃꯣꯏꯒꯤ ꯃꯥꯏꯁꯨ
ꯃꯣꯏꯁꯨ ꯍꯟꯗꯛꯇꯤ ꯂꯩꯇꯦꯌꯦ ꯌꯨꯝ꯫ ꯌꯨꯝ ꯁꯥꯏꯌꯦꯌꯦ꯫
ꯈꯪꯗ꯭ꯔꯦꯗ ꯍꯥ ꯍꯥ ꯍꯥ
ꯑꯗꯨꯒ ꯃꯆꯥꯅꯨꯄꯥꯁꯨ ꯑꯃꯨꯛ꯫ ꯊꯣꯛꯇꯧꯔꯦ ꯍꯥꯏꯑꯦ ꯑꯃꯨꯛ ꯑꯦꯛꯖꯥꯝ ꯊꯥꯈꯤꯕꯗꯣ ꯍꯥꯏꯔꯛꯇꯧꯔꯦ ꯑꯗꯨꯗ ꯑꯃꯨꯛ ꯀꯗꯥꯏ ꯄꯩꯁꯥ ꯂꯧꯗꯣꯏꯅꯣ꯫
ꯀ ꯀꯔꯤ ꯑꯦꯛꯖꯥꯝ ꯊꯥꯕ꯭ꯔꯥꯅꯦ꯫
ꯁꯤꯕꯥꯏꯒꯤ ꯀꯩꯀꯥꯗꯣ ꯌꯥꯝ
ꯎꯝ ꯈꯣꯏꯗꯤ ꯈꯪꯍꯧꯗꯦ꯫
ꯍꯟꯗꯛꯇꯨꯗꯤ ꯄꯩꯁꯥꯒꯤ ꯉꯥꯛꯇꯅꯤꯗꯅ꯫
ꯑꯗꯨꯗꯅꯦ ꯄꯦꯁꯥꯥꯒꯤ ꯉꯥꯛꯇꯅꯦ꯫ ꯄꯩꯁꯥ ꯄꯩꯁꯥ ꯑꯗꯨꯝ ꯍꯪꯕꯒꯤ ꯂꯥꯏꯔꯕ ꯑꯩꯈꯣꯏꯗꯤ ꯆꯥꯟꯁ ꯌꯥꯎꯗꯦ꯫
ꯎꯝ꯫ ꯂꯩꯔꯤꯛ ꯍꯩꯒꯦꯔꯥ ꯍꯩꯔꯣꯏꯗ꯭ꯔꯥ ꯑꯥ꯫
ꯄꯩꯁꯥ ꯌꯥꯎꯔꯗꯤ ꯌꯥꯔꯦ ꯍꯥꯍꯍꯨꯝ ꯑꯗꯨꯅꯦ ꯄꯩꯁꯥꯅ ꯂꯣꯏ ꯅꯃꯛ ꯍꯥꯍꯍꯥ
ꯑꯗꯨꯅꯦ ꯄꯩꯁꯥꯅ ꯂꯣ ꯂꯣꯏꯅ ꯆꯪꯉꯦ ꯑꯗꯣ ꯍꯧꯖꯤꯛ ꯑꯩꯈꯣꯏ ꯈꯨꯟꯒꯤꯅꯤ ꯑꯃꯗꯣ꯫ ꯑꯗꯨꯁꯨ ꯂꯩꯔꯤꯛ ꯍꯩꯔꯒ ꯍꯥ ꯍꯧꯖꯤꯛꯐ ꯍꯥ ꯀꯩꯁꯨ ꯇꯧꯕ ꯉꯠꯇ꯭ꯔꯣ꯫
ꯑꯣ ꯑꯍꯟꯗꯨꯔꯥ ꯑꯦꯛꯖꯥꯝ ꯊꯥꯔꯒ ꯂꯩꯕꯗꯣ ꯎꯝ ꯑꯗꯨꯅꯦ ꯀꯨꯏꯔꯦꯕ ꯃꯥꯁꯨꯀꯣ꯫
ꯊꯕꯛꯁꯨ ꯐꯪꯗꯦ ꯑꯗꯨꯝ ꯂꯥꯏꯔꯤꯛꯇꯤ ꯑꯗꯨꯝ ꯑꯗꯨꯝ ꯇꯧꯔ ꯂꯩ ꯑꯗꯨꯗꯤ꯫
ꯑꯗꯨꯗ ꯄꯩꯁ ꯀꯥꯏ꯫ ꯀꯥꯏꯗꯒꯤ꯫ ꯂꯥꯛꯄ꯭ꯔꯥ ꯑꯗꯨꯁꯨ ꯈꯪꯅꯤꯡꯉꯤꯗꯤ ꯑꯩꯗꯤ꯫
ꯃꯣꯏꯅ ꯇꯧꯒꯦ ꯍꯥꯏꯔꯗꯤ ꯃꯣꯏ ꯏꯃꯨꯡꯅ ꯂꯩꯒꯦꯔꯥ ꯂꯩꯔꯣꯏꯗ꯭ꯔꯥ ꯍꯥ ꯌꯦꯡꯁꯤꯟꯕ ꯇꯥꯕꯅꯦꯕ ꯃꯣꯏꯅꯗꯤ ꯃꯤ ꯃꯣꯏꯗꯤ ꯃꯤ ꯂꯥꯏꯔꯤꯛꯁꯨ ꯌꯥꯝ ꯍꯩꯔꯕꯅꯦ꯫ ꯇꯧꯗꯤ ꯃꯣꯏꯅ ꯇꯧꯒꯗꯕꯅꯦ꯫
ꯆꯍꯤꯗꯤ ꯍꯦꯜꯂꯝꯝꯒꯅꯦꯕ ꯍꯥꯏꯕꯗꯤ ꯑꯦꯛꯖꯥꯝ ꯊꯥꯕꯒꯤ ꯑꯦꯠꯁ ꯕꯥꯔꯁꯨ꯫
ꯎꯝ ꯑꯣꯏꯔꯝꯒꯅꯤ꯫
ꯂꯥꯁꯌꯔ ꯑꯣꯏꯕ ꯃꯥꯜꯂꯦ ꯍꯟꯇꯛꯅ꯫
ꯃꯣꯏ ꯏꯃꯨꯡꯗꯨꯁꯨ꯫
ꯑꯩ ꯊꯝꯈꯤꯒꯦ ꯉꯥꯏ꯫